ꯇꯌꯦ
ꯉꯁꯤꯗ ꯆꯠꯇ꯭ꯔꯦꯅꯦ
ꯍꯣꯏ ꯆꯠꯇ꯭ꯔꯦ ꯑꯗꯨꯝ
ꯆꯠꯇ꯭ꯔꯦ ꯑꯩꯗꯅ ꯑꯗꯨꯝ ꯆꯠꯇ꯭ꯔꯕ ꯈꯣꯏꯗꯥꯗꯣ ꯃꯈꯣꯡꯗꯣ ꯌꯥꯏꯔꯣꯡ ꯇꯧꯋꯦꯕꯀꯣ ꯈꯪꯕ꯭ꯔꯥ ꯑꯗꯨꯗꯨꯒꯤ ꯃꯦꯠꯊꯣꯛꯄ ꯆꯠꯈꯤꯕ ꯑꯗꯨꯒꯤ ꯆꯠꯇ꯭ꯔꯦ
ꯁꯤ ꯆꯠꯇ꯭ꯔꯦ ꯎꯝ ꯅꯪ ꯀꯩꯗꯧꯔꯝꯃꯤꯅꯣ
ꯑꯩ ꯂꯝꯕꯤ ꯆꯠꯂꯦ ꯍꯒ ꯆꯠꯂꯤ ꯍꯤꯡꯒꯣꯜꯗ
ꯀꯥꯏꯗ ꯑꯣꯏꯅꯤꯡ ꯀꯣꯗ ꯀ ꯆ
ꯍꯞꯄ ꯋꯥ ꯃꯟꯗꯅ ꯊꯣꯛꯂꯛ ꯆꯠꯄ ꯍꯥꯏꯇꯥꯔꯦ
ꯑ ꯀꯩꯅ ꯅꯪ ꯆꯥꯒꯦ ꯉꯁꯤ ꯐꯗꯤ ꯀꯩ ꯏꯟꯁꯥꯡ ꯆꯥꯒꯦ ꯍꯥꯏꯔꯒ ꯂꯣ ꯇꯧꯔꯣꯗꯪ ꯑꯂꯣ ꯍꯜꯂꯣ ꯍꯜꯂꯣ ꯇꯥꯕ꯭ꯔꯣ ꯇꯥꯕ꯭ꯔꯣ ꯇꯥ ꯄ꯭ꯔꯥꯏꯕꯅꯤ ꯑ
ꯇꯌꯦꯩꯗꯤ
ꯍꯧꯖꯤꯛꯇ ꯇꯥꯏꯑꯌꯦ ꯑꯩ ꯗꯤ ꯍꯥꯏꯗꯩ ꯇꯥꯔꯏꯅꯦ ꯑꯩꯁꯦ
ꯑꯣ ꯑꯩꯅ ꯂꯥꯞꯊꯣꯛꯄꯒꯤ ꯋꯥꯏ
ꯑꯪ ꯇꯧꯅꯤꯕꯃ ꯅꯪ ꯇꯧꯗꯣ ꯀꯗꯥꯏꯒ ꯐꯏꯔꯒ ꯎꯠꯇꯔꯒ ꯐꯥꯠꯇ꯭ꯔꯦꯒ
ꯑꯅꯤꯈꯛꯇꯪ ꯀꯥꯏꯔꯝꯕ ꯍꯥꯏꯇꯥꯔꯦ ꯑꯗꯨꯒꯤ
ꯆꯥꯑꯦ ꯍꯥꯏꯒꯗ
ꯑꯗꯨꯗꯤ ꯐꯪꯖꯕ ꯀꯩꯅꯣ ꯀꯣꯕꯤ ꯃꯁꯣꯏ ꯀꯣꯕꯤ ꯃꯣꯏ ꯊꯣꯡꯉꯦ
ꯍꯥꯎ ꯍꯔꯦ ꯑꯗꯨꯗꯤ
ꯍꯕꯦ ꯍꯥꯎ ꯑꯩꯀꯣꯕꯤ ꯃꯁꯦ ꯃ ꯊꯝꯕꯥꯜ ꯁꯤꯡꯖꯨ ꯑꯃꯒ
ꯊꯝꯕꯥꯜ ꯁꯤꯡꯖꯨ ꯊꯕꯥꯗ ꯀꯔ ꯑꯗꯨꯃꯥꯏꯅ ꯁꯤꯡꯖꯨ ꯆꯥꯔꯤꯕ
ꯊꯝꯕꯥꯜ ꯉꯕꯗꯣ ꯃꯅꯥꯅꯗ ꯃꯅꯥ ꯑꯅꯧꯕꯅꯦ ꯑꯗꯨꯀꯥꯟꯗ ꯃꯅꯨꯡꯒꯤ ꯀꯩ ꯍꯥꯏꯅꯤ ꯂꯩꯗꯣ ꯑꯗꯨꯗꯨꯒ ꯇꯧꯔꯒ ꯁꯣꯏꯔꯀꯥꯟꯗ ꯃꯤꯡ ꯃꯤꯒ ꯇꯧꯔꯒ ꯆꯥꯗꯣꯏꯅꯤ ꯀꯩꯅꯣ
ꯍꯥꯎꯔ
ꯍ
ꯆꯥꯖꯝ ꯊꯣꯏꯗꯤ
ꯆꯥꯁꯦ ꯈꯔ ꯂꯩꯔꯒ
ꯆꯥꯅꯤꯡꯗꯦ ꯀꯩꯁꯨ ꯅꯪ ꯆꯥꯖꯧ ꯑꯗꯣ
ꯍꯥꯎ ꯃꯅꯦ ꯍꯥꯏꯒꯤ ꯏ ꯃꯥꯥꯟ ꯃꯥꯜ
ꯆꯪꯗꯦ ꯅꯪꯒꯤ ꯤꯁꯀ ꯆ ꯇꯣꯂ ꯅꯪꯒꯤ ꯕꯤꯁꯀꯨꯠ ꯀ ꯆ ꯇꯣꯂ ꯇꯣꯂꯥꯖꯥꯔꯒ ꯀꯔꯤꯗ ꯍꯥꯎꯗꯣꯔꯤꯒꯦ
ꯑꯦ ꯑꯉꯥꯡꯕ ꯁꯪꯒꯣ ꯀ ꯌꯥꯎꯋꯦꯗꯣ ꯑꯩꯅꯕꯤꯁ ꯀꯣꯏꯁ ꯔꯝ ꯄꯔꯂꯦ
ꯎꯝ ꯌꯥꯔꯦ
ꯁꯪꯒꯣꯝꯒ ꯌꯥꯎꯔꯒ ꯆꯥꯕꯅꯤ ꯁꯪꯒꯣꯝꯒ
ꯗꯗꯨꯕ ꯀꯥꯟ ꯍꯥꯏ ꯂꯪꯒꯦ
ꯆꯥꯅꯩ ꯁꯪꯒꯣꯝꯒ ꯆꯥꯒꯠ ꯇꯧꯖꯥ꯭ꯔ ꯅ
ꯑꯩꯗꯤ ꯌꯦꯟꯁꯥꯡꯁꯦ ꯑꯍꯥꯎꯈ꯭ꯔ ꯑꯩ ꯍꯧꯖꯤꯛ ꯈꯥꯃꯦꯟꯁꯤꯦ ꯄꯦꯜꯂꯦ ꯍꯥꯏꯕ ꯈꯥꯃꯦꯟ ꯀꯥꯡꯉꯧ ꯆꯥꯃꯟꯗꯅ ꯑꯩ ꯈꯥꯃꯦꯟ ꯑꯣꯛꯑꯦ ꯍꯥꯏꯕ ꯑꯩꯅ ꯆꯠꯂꯦ ꯈꯥꯝꯦꯟ ꯄꯣꯔꯛꯀꯗ ꯅꯪꯁꯨ ꯈꯝꯃꯦꯟꯅ ꯍꯥꯏ ꯄꯕꯤꯔꯝꯃꯗ꯭ꯔꯥ ꯑꯗꯩ ꯅꯍꯥꯟꯅꯁꯤ ꯃꯤꯅꯁꯨ ꯀꯩꯅꯣꯅꯁꯨ ꯃꯥꯅꯁꯨ ꯈꯔ ꯑꯃꯨꯛ ꯄꯣꯔꯛꯑꯦ ꯈꯝꯃꯦ ꯑꯟꯗ ꯆꯥꯛꯑꯦ ꯈꯥꯃꯦꯟ ꯄꯦꯜꯂꯦ ꯍꯋꯥꯏ ꯑꯁꯥꯡꯕ ꯌꯥꯔꯦ ꯀꯣꯕꯤ ꯌꯥꯔꯦ ꯑꯦꯚ꯭ꯔꯤꯊꯤꯡ ꯌꯥꯔꯦ ꯍꯤꯟꯖꯥꯡ ꯅꯥꯄꯤꯁꯦ ꯌꯥꯔꯦ ꯑꯩ ꯈꯨꯏꯔꯒ ꯆꯥꯕꯒꯤꯁꯨꯅꯦ ꯄꯦꯂꯕꯥꯏ ꯎ ꯋꯥꯁꯤꯦ ꯑꯣ ꯑꯩ ꯌꯦꯨꯝ ꯊꯣꯡꯕ ꯆꯥꯏꯒꯦ ꯈꯜꯂꯤ ꯍꯣꯔꯦꯟ ꯍꯣꯔꯦꯟ ꯅꯨꯡꯗꯥꯡ ꯋꯥꯋꯥꯛꯀꯤꯡꯊ ꯊꯣꯛꯑꯗꯤ ꯌꯦꯔꯨꯝꯒ ꯈꯥꯃꯦꯟ ꯁꯦꯝꯃꯒ ꯂꯩꯔꯛꯑꯒ ꯍꯌꯦ ꯑꯌꯨꯛ ꯊꯣꯡꯅꯕ
ꯑꯈꯣꯏ ꯉꯔꯥꯡ ꯆꯥꯏ ꯍꯥꯠ
ꯄꯝꯅꯤ ꯑꯩ ꯈꯪꯉꯦ ꯑꯩ ꯗꯥꯏꯠ ꯇꯧꯔꯛꯑꯅꯤ ꯑꯩ ꯆꯝꯐꯨꯠ ꯆꯥꯗꯅ ꯅꯨꯡꯗꯥꯡꯗꯀꯣ
ꯆꯔꯣ ꯍꯥꯎꯁ ꯆꯥꯅꯅꯣ ꯑꯝꯇ
ꯆ ꯊꯥꯎꯁꯤꯅ ꯌꯣꯛꯈꯠ ꯆꯪ ꯆꯥꯔꯅꯤ ꯅꯪꯒꯤ ꯑꯦ ꯑꯁ ꯑꯦꯛꯇꯤꯚꯦꯇꯦꯠ ꯐꯥꯏꯕꯔꯗꯨꯅ ꯆꯥꯅꯤꯡꯕꯅꯦ ꯑꯩꯗ
ꯑꯗꯨ ꯂꯩ
ꯑꯦ ꯑꯣ ꯑꯣ ꯄꯩꯁꯥꯥꯁꯦ ꯅꯪ ꯃꯣꯏ ꯃꯥꯜꯂꯒꯦ ꯁꯤꯅꯦ ꯑꯃ ꯅꯪ ꯈꯜꯂꯤꯁꯦ
ꯑꯦ ꯅꯉꯣꯟꯗ ꯄꯤꯔꯛꯇꯣꯏꯁꯤꯗꯤ ꯄꯣꯠ ꯅꯪ ꯂꯩꯖꯕꯅꯤ ꯀꯔꯤꯗꯣ ꯑꯦ ꯅꯠꯇꯦ ꯅꯪꯅꯁꯨ ꯄꯥꯝꯃꯦ ꯍꯥꯏꯕ
ꯅꯪꯒꯤ ꯕꯤꯖꯤꯅꯦꯁ ꯐꯖꯅ ꯇꯧꯋꯦ ꯑꯗꯨꯗꯤ ꯑꯩ ꯑꯩꯅ ꯍꯥꯏ ꯇꯣꯗꯔꯗꯤ ꯄꯤꯗꯦ
ꯗꯣꯅꯔꯗꯣ ꯐꯪꯗꯕꯩꯅꯦ ꯑꯗꯣ ꯍꯥꯏꯔ ꯅꯣꯏ ꯌꯨꯝꯝꯗ ꯆꯠꯂꯨꯔꯁꯦ ꯀꯃꯥꯏ ꯀꯔꯝ ꯀꯥꯟ ꯆꯠ ꯆꯥꯅꯣ ꯍꯥꯏꯕꯣ ꯃ
ꯑꯩ ꯑꯩ ꯌꯨꯝ ꯆꯠ ꯐꯠꯇꯕ ꯀꯨꯏꯔꯦ ꯑꯝꯇ ꯍꯥꯏ ꯃꯃꯥꯗ ꯑꯩꯉꯣꯟꯗ ꯃꯁꯥ ꯃ
ꯑꯗꯨꯅꯦꯅ
ꯏꯁꯥꯃꯛ ꯃꯊꯛꯇ ꯀꯨꯏꯔꯦ ꯑꯝꯇ ꯍꯥꯏꯕꯤꯈꯣ ꯑꯩꯁꯦ
ꯀ ꯀꯩ ꯀꯩꯗꯗ
ꯏꯝꯇꯠꯇ ꯀꯨꯏꯔꯦꯕ ꯑꯩꯈꯣꯏ ꯃꯥꯒ ꯋꯥꯔꯤ ꯁꯥꯟꯅꯗꯦ ꯋꯥꯔꯤ ꯁꯥꯟꯅꯗꯕꯁꯨ ꯀꯨꯏꯔꯦ ꯋꯥꯔꯤ ꯁꯥꯟꯅꯕ
ꯑꯗꯣ ꯑꯩ ꯍꯥꯌꯦꯡ ꯃꯣꯏꯔꯥꯡ ꯆꯠꯀꯅꯤ ꯑꯩꯈꯣꯏ ꯏꯃꯥꯟꯅꯕꯤ ꯑꯃ ꯂꯩꯕꯗꯣ ꯑꯣꯖꯥ ꯑꯣꯏꯕꯗꯣ
ꯈꯪꯗꯦ ꯑꯗꯧ ꯀꯩꯗꯧꯔꯕ
ꯀꯁ ꯑꯣꯖꯥꯎꯋꯕꯥꯏꯅꯤꯍꯦꯠ ꯄꯟꯕꯗꯣ ꯄꯣꯜ ꯁꯥꯏꯟꯁꯀꯤ ꯍꯥꯏꯅꯕꯗꯣ ꯃꯥꯒꯤ ꯑꯉꯥꯡꯁꯤꯡꯒꯤ ꯄꯤꯛꯅꯤꯛ
ꯅꯪ ꯌꯥꯎꯗꯨꯢꯕ ꯄꯤꯛꯅꯤꯛꯇ ꯃꯣꯏꯔꯥꯡ
ꯌꯥꯎꯔꯨꯗꯣꯏꯅꯦ ꯃꯃꯥ ꯃꯃꯥꯒ ꯆꯠꯅꯦꯌꯦ ꯑꯗꯥ ꯃꯃꯥ ꯃꯉꯥ ꯆꯠꯄꯗꯨꯗ ꯃꯥ ꯃꯇꯣꯟꯗ ꯌꯥꯎꯕꯗꯣ ꯇꯜꯂꯦ ꯑꯩꯒ ꯌꯥꯎꯁꯦꯌꯦ
ꯌꯥꯎꯔꯣꯢ ꯌꯥꯎꯔꯣꯢ ꯀꯣꯏꯔꯨ ꯀꯣꯢꯔꯨ
ꯑꯉꯥꯡ ꯃꯆꯥ ꯃꯌꯥꯝꯗꯨꯒ
ꯈꯣꯏ ꯉꯂꯤ ꯌꯥꯕꯅꯤ ꯍꯤ ꯇꯣꯡꯉꯣ ꯕꯣꯠ ꯕꯣꯠ ꯇꯣꯡꯉꯣꯕ ꯁꯥꯟꯅꯔꯨ ꯍꯥꯏꯕ ꯑꯆꯤꯛ
ꯇꯣꯡꯅꯤꯡꯗ꯭ꯔꯦ ꯑꯉꯥꯡ ꯃꯌꯥꯝꯗꯣ ꯌꯦꯡꯕ ꯆꯠ
ꯁꯟꯅꯔꯨ ꯁꯟꯅꯔꯨ ꯑꯉꯥꯡ ꯃꯌꯥꯝꯗꯣ
ꯑꯌꯨꯛ ꯉꯟꯇꯥꯗꯩ ꯆꯠꯅꯤꯉꯦ ꯄꯨꯡ ꯇꯔꯦꯠꯇꯒꯤ ꯎꯝ ꯃꯣꯏꯒꯤ ꯃꯃꯥ ꯃꯆꯥ ꯉꯥꯢꯕꯅꯦꯕ ꯃꯃꯥ ꯃꯃꯥꯒ ꯆꯠꯇꯣꯏꯅꯤꯅ ꯑꯗꯨ ꯃꯣꯏ ꯃꯌꯥꯝꯒꯤ ꯀꯨꯝꯍꯩ ꯌꯦꯡꯕ ꯍꯥꯢꯗꯨꯅꯤ
ꯑꯩ ꯌꯨꯝ ꯆꯠꯇꯨꯕ ꯀꯨꯏꯗ꯭ꯔꯕꯅꯦ
ꯑꯗꯨꯝ ꯆꯠꯇꯣꯏꯅꯣ
ꯁꯤ ꯅꯠꯇꯕ ꯀꯨꯏꯗꯕ ꯍꯥꯏꯁꯦ ꯋꯥꯠꯂꯤ ꯍꯌꯦꯡ ꯍꯪꯆꯤꯠꯅ ꯈꯣꯏ ꯕꯥꯏ ꯕꯥꯔꯗꯦꯅꯦ ꯍꯥꯏꯕꯒꯨꯝ ꯇꯧꯕꯅꯦ
ꯅꯪ ꯑꯦꯛꯖꯝ
ꯃꯟꯗꯦꯗꯅꯤ ꯀꯩꯅꯣ
ꯎꯝ ꯍꯦꯡ ꯃꯊꯥ
ꯃꯟꯗꯤꯔꯒ ꯒꯪ
ꯑꯁ ꯑꯩꯗꯤ ꯑꯩꯈꯣꯏꯒꯤ ꯆꯥꯛ ꯆꯥꯅꯕꯗꯣ ꯗꯣ ꯀꯩꯅꯣꯗ ꯑꯣꯏꯅ ꯆꯥꯟꯅꯅꯤꯡꯉꯦꯕꯨ ꯊꯥꯡꯖꯗ
ꯀꯔꯤꯌꯥ
ꯊꯥꯡꯖꯠ ꯍꯪꯗꯨꯗ ꯆꯥꯔꯗꯤ ꯃꯖꯥ ꯇꯧꯕ ꯌꯥꯏꯗꯅ
ꯊꯥꯡꯅ ꯆꯥꯔꯤꯅ ꯃꯣꯖꯥ ꯇꯧꯕꯁꯤꯅ ꯀꯩ ꯇꯨ ꯇꯨꯏꯁꯦꯠ ꯆꯥꯔꯁꯨꯨꯛ ꯃꯣꯖꯥ ꯇꯧꯔꯁꯨ ꯌꯥꯏ ꯀꯩꯅꯣ
ꯃꯖꯥ ꯇꯧꯕꯗꯣ ꯄꯦꯜꯂꯣꯏꯗꯕ ꯍꯥꯏꯇꯥꯔꯦ ꯌꯨꯝꯗ ꯍꯟꯗꯣꯏꯅꯤꯅꯦ
ꯅꯪꯅ ꯌꯨꯝ ꯍꯜꯂꯣꯏꯒꯦ ꯈꯜꯂꯤꯔꯕ ꯊꯥꯡꯗ ꯆꯥꯔꯗꯤ
ꯆꯞ ꯃꯥꯟꯅ ꯆꯞ ꯃꯥꯟꯅ ꯌꯥꯝ ꯊꯗꯣꯛꯑ ꯌꯥꯔꯦ ꯀꯥꯊꯔꯒ ꯐꯊꯔꯒ
ꯃꯥꯅꯗꯤ ꯀꯩ
ꯌꯥꯇꯗꯝꯝ ꯊꯥꯡꯅ ꯆꯥꯔꯁꯨꯗꯨꯝ ꯑꯗꯨꯝ ꯐꯅꯤ ꯂꯩꯕꯥꯛ ꯄꯣꯛꯄꯗ ꯆꯥꯔꯁꯨ ꯑꯗꯨꯝꯅ ꯌꯨꯡ ꯐꯅꯤ
ꯊꯥꯡꯖ ꯇꯥꯔꯗꯦ ꯍꯜꯂꯣ ꯍꯥꯂ
ꯀꯩꯒꯤ ꯍꯜꯂꯣꯏꯗꯣꯏꯁꯤꯅꯦ ꯆꯥꯛꯈꯣ ꯆꯥꯛꯈꯣ ꯏꯕꯤꯦꯝꯝ ꯏꯅꯤ
ꯐꯗ ꯇꯕ ꯏꯁ ꯑꯃꯥꯏꯀꯥꯁ
ꯁ ꯎꯝ ꯁꯤꯗ ꯑꯁꯤꯗ ꯋꯥꯍꯩ ꯍꯥꯏꯕ ꯌꯥꯗꯕ ꯉꯪꯕ ꯌꯥꯕ꯭ꯔꯥ ꯍꯥ ꯎꯝ
ꯌꯥꯗꯦ ꯑꯗꯨꯅ ꯎ ꯕꯥꯅꯤ ꯈꯔ ꯊꯝꯃꯣ
ꯑꯗꯣ ꯀꯩꯅꯣꯝ ꯍꯪꯒꯦꯅꯦ ꯅꯪꯅ ꯇꯧꯔꯛꯄꯗꯤ ꯌꯥꯕꯅꯤꯅ ꯈꯔ ꯇꯧꯔꯈꯣꯅꯦ ꯑꯩꯉꯣꯟꯗ ꯑꯗꯣ ꯅꯪ ꯌꯥ ꯃꯥꯒꯤ ꯀꯩꯅꯣꯒꯤ ꯅꯝꯕꯔꯗꯨꯗꯒꯤꯗꯤ ꯀꯌꯥ ꯑꯅꯤ ꯋꯥꯠꯂꯤꯕ
ꯋꯥꯠꯂꯦ ꯑꯗꯨꯗꯣ ꯑꯃꯨꯛ ꯇꯧꯔꯦ ꯑꯗꯨ ꯉꯅꯨꯡꯉꯥꯏꯈꯣ ꯅꯪ ꯑꯇꯣꯞꯄ ꯋꯥꯏ ꯇꯧꯖꯦ ꯍꯥꯏꯕꯅꯤ
ꯏ ꯀꯗꯧꯔꯣ ꯀ ꯁꯤ ꯃꯌꯥꯝ ꯌꯥꯎꯕꯅꯦ ꯀꯩꯗꯅ ꯑꯩꯈꯣꯏꯅ ꯑꯁꯤꯒꯤ ꯃꯔꯝꯗ ꯎ ꯑ ꯎ ꯑ ꯁꯅꯕ꯭ꯔꯥ
ꯍ ꯑꯗꯨ ꯁꯤꯕꯤ
ꯍꯣꯏ ꯌꯥꯖꯔꯦꯗꯣ ꯍꯪꯉꯦꯗꯅ
ꯑꯩꯉꯣꯟꯗꯒꯤ ꯍꯦꯟꯅ ꯄꯪꯕ ꯑꯃ ꯊꯤꯔꯨꯔꯣ ꯑꯗ
ꯌꯥꯔꯦꯒꯣꯟꯗꯦꯅ ꯄꯪꯝ ꯊꯤꯔꯣ ꯆꯠꯂ ꯆꯠꯂ
ꯈꯣꯏꯗꯒꯤ ꯍꯟꯅ ꯄꯪꯕ ꯑꯃ
ꯀꯣꯏꯒꯦꯟꯅ ꯄꯪꯕꯝ ꯊꯤꯗ꯭ꯔꯥ ꯆꯠꯂ ꯆꯠꯂ ꯌꯥꯔꯦ ꯌꯥꯔꯦ ꯑꯗꯨꯗ
ꯁ ꯁꯣꯏꯕ ꯃꯤꯔꯣꯟꯕ ꯆꯥꯅꯤꯡꯉꯦ
ꯁꯣꯏꯕꯨꯝꯔꯣꯝꯕ ꯁꯣꯏꯕꯨꯝꯔꯣꯝ ꯆꯥꯗꯕꯁꯨ ꯀꯨꯏ
ꯗꯨꯅꯥꯏꯁ ꯆꯅꯤ
ꯑꯁꯤꯁ ꯑꯩ ꯀꯌꯥꯝ ꯆꯥꯅꯤꯡꯗ꯭ꯔꯦ ꯍꯧꯖꯤꯛꯀꯥꯟ ꯆꯥꯅꯤꯡꯕ ꯀꯌꯥ ꯄꯣꯛ ꯇꯦ ꯏꯟꯖꯥꯡ ꯅꯨꯄꯤꯁꯨ ꯏꯟꯖꯥꯡ ꯅꯨꯄꯤꯁꯨ ꯑꯣ ꯑꯦ ꯊꯥꯎ ꯊꯨꯝ ꯆꯧ ꯅꯨꯡ ꯆꯥꯃꯟꯕꯁꯨ ꯌꯥꯔꯦ ꯄꯦꯜꯂꯦ ꯑꯅꯧꯕ ꯆꯧ ꯅꯨꯡ ꯅꯠꯇꯕ ꯑꯇꯣꯞꯄ ꯗꯤ ꯆꯥꯕ ꯇ꯭ꯔꯥꯏ ꯇꯧꯕ ꯌꯥꯏꯀꯣ
ꯎꯝ
ꯑꯗꯨꯒ
ꯑꯅꯧ ꯑꯅꯧꯕ ꯑꯆꯥꯄꯣꯠ ꯇꯣꯉꯥꯟ ꯇꯣꯉꯥꯟꯕ ꯊꯣꯛꯏꯁꯤꯡꯗꯍꯥ
ꯇꯧꯅꯤꯡꯉꯦ ꯑꯗꯣ ꯌꯥꯔꯦꯌꯦꯦ ꯆꯥꯛ ꯌꯦꯟꯁꯥꯡꯁ ꯄꯦꯟꯁꯤꯜꯂꯛꯄ ꯑꯃ ꯇꯧꯁꯤꯜꯂꯦ
ꯑꯣꯛꯇꯣꯕꯁꯀꯨꯝꯕꯗꯤ
ꯇ꯭ꯔꯥꯏ ꯇꯧꯒꯦꯗ ꯈꯜꯂꯤꯕꯅꯦ
ꯑꯩꯁꯨꯦ ꯆꯗꯦ ꯆꯥꯔ ꯖꯤꯔꯥ
ꯅꯪ ꯌꯥꯥꯗ꯭ꯔꯤꯕ ꯑꯩꯈꯣꯏ ꯁꯤ ꯐꯨꯠ ꯇꯣ ꯁꯤ ꯐꯨꯗꯠꯇꯣ ꯑꯗꯨꯗ ꯂꯣꯏ ꯌꯥꯎꯏꯤꯗꯅ ꯑꯗꯨꯗꯣ ꯑꯃꯨꯛ ꯀꯧꯔ ꯆꯕꯗ ꯀꯩ ꯀꯦ
ꯌꯥꯏ ꯑꯩꯅ ꯑꯣꯛꯇꯣ ꯕꯁꯇꯣ ꯃꯆꯥ ꯆꯥꯅꯤꯡꯉꯦ
ꯑꯗꯨ ꯍꯥꯏꯔꯒ ꯋꯥ ꯑꯃ ꯇꯝꯕꯤ ꯑꯩꯈꯣꯏ
ꯑ
ꯑꯁ ꯀꯣꯟꯅ ꯇꯝꯃꯒꯦ ꯁꯤ ꯋꯥꯁꯦ ꯁꯤꯗ ꯍꯥꯏꯔꯨꯔꯒꯦ
ꯁ ꯆꯂꯣ ꯚ ꯋꯥꯔꯤ ꯋꯥꯔꯤꯔ ꯆꯂ ꯔ
ꯆꯜꯂꯨ ꯀꯥꯏ ꯆ ꯇꯤꯅꯨ
ꯀꯅꯥꯒ ꯆꯠꯂꯨꯔꯒꯦ ꯀꯅꯥꯒ ꯀꯩ ꯆꯥꯔꯨꯔꯒꯦ ꯍꯥꯏꯔꯣ
ꯒꯤꯜ ꯂꯩꯃꯤꯟꯅꯏꯖꯤꯒꯥꯅꯤ ꯆꯂꯨꯕꯩ ꯋꯥꯔꯤ ꯋꯥꯔꯤꯅꯦ
ꯕꯥꯅꯤ
ꯑ ꯏꯕꯥꯥꯏ ꯍꯁꯔꯣ ꯋꯥꯕꯥꯏꯁꯦ ꯁ ꯑꯥ ꯁꯤꯔꯥꯈꯣꯡꯒꯤ ꯑꯃ ꯕꯣ ꯄꯣꯛ ꯊꯣꯡꯕꯒ ꯑꯗꯨꯒ ꯐ꯭ꯔꯥꯏ ꯔꯥꯏꯁꯀ ꯆꯥꯔꯛꯄꯅꯦꯕ ꯆꯤꯀꯟꯒꯤ ꯑꯁꯤꯒꯤ ꯏꯈꯣꯏꯒꯤ ꯁꯤꯒꯤ ꯍꯦꯛ ꯃꯃꯥꯡ ꯑꯣꯄꯣꯖꯤꯠꯇ ꯀꯦꯐꯦ ꯑꯃ ꯂꯩꯕꯗꯣ
ꯈꯪꯗꯦ ꯍꯥꯏꯔꯣꯛꯑꯣ
ꯀꯦꯐꯦꯖꯦ ꯑꯎꯃꯃꯤꯡꯗꯣ ꯄꯟꯕꯗꯤ ꯄꯟꯅꯤꯡꯉꯦ ꯑꯗꯣ ꯄꯜꯂꯔꯣꯏꯒꯦ ꯑꯗꯣ ꯀꯨꯝ ꯀꯣꯟꯅ ꯍꯥꯏꯒꯦ ꯑꯗꯨꯗ ꯆꯥꯔꯨꯕꯅꯦꯕ ꯑꯃꯣꯏꯗꯣ ꯈꯔ ꯇꯥꯡꯉꯦꯕ ꯎꯝ ꯎꯝ ꯎꯝ ꯃꯄꯥꯟꯗꯅꯦꯕ ꯈꯔ ꯇꯥꯡꯉꯦꯕ ꯑꯗꯨꯗꯣ ꯑꯗꯨꯗ ꯈꯔ ꯀꯩꯅꯣ ꯎꯪꯎꯪ ꯌꯥꯔꯦ ꯑꯩꯅ ꯀꯣꯟꯅ ꯍꯥꯏꯒꯦ ꯍꯥꯏꯔꯒ ꯃꯁꯤ
ꯍꯣ ꯍꯣ ꯍꯣꯏ ꯀꯣꯟꯅ ꯍꯥꯏꯔꯣ ꯀꯣꯟꯅ ꯍꯥꯏꯔꯣ ꯑꯩꯗꯤ ꯀꯣꯏ
ꯍꯣꯏ ꯀꯣꯟꯅ ꯍꯥꯏꯔꯒꯦ
ꯀꯣꯟꯅ ꯍꯥꯏꯔꯣꯀꯣ
ꯍꯣꯏ ꯍꯣꯏ